ꯍꯜꯂꯣ
ꯎꯝ ꯇꯥꯔꯦ
ꯑꯩꯁꯦ ꯀꯩꯅꯣꯝ ꯀꯩꯅꯣꯝꯇ ꯍꯪꯅꯤꯡꯉꯦ ꯅꯪꯉꯣꯟꯗ
ꯀꯩ ꯃꯇꯥꯡ ꯑꯣꯏꯔꯕꯅꯣ
ꯀꯩꯅꯣꯅꯦ ꯑꯩꯁꯦ ꯑꯩꯈꯣꯏꯒꯤ ꯎꯝ ꯍꯟꯗꯛꯀꯤ ꯑꯥ ꯍꯟꯗꯛꯀꯤ ꯊꯥꯁꯤ ꯅꯠꯇꯦ ꯃꯊꯪꯒꯤ ꯊꯥ ꯍꯥꯏꯗꯣꯏꯅꯤ ꯍꯟꯗꯛꯀꯤ ꯇꯥꯡ ꯀꯩꯅꯣꯁꯦ ꯂꯣꯏꯁꯟꯒꯔꯥ ꯀꯥꯟꯗ ꯃꯊꯪꯒꯤ ꯊꯥꯗꯅ ꯑꯩ ꯎꯁꯣꯞ ꯑꯃ ꯀꯠꯀꯦꯅ ꯑꯩꯅ ꯁꯨꯝ ꯈꯜꯂꯒ ꯂꯩꯕꯅꯦꯕꯀꯣ ꯑꯗꯣ ꯎꯝ ꯀꯩꯅꯣ ꯅꯣꯏꯒꯤ ꯑ ꯅꯣꯏꯒꯤ ꯌꯨꯝꯒꯤ ꯍꯋꯥꯏꯖꯥꯔ ꯀꯩꯀꯥ ꯂꯣꯟꯕꯗꯣ ꯑꯗꯨꯒꯤꯗꯣ ꯑꯩꯈꯣꯏꯒꯤ ꯃꯤ ꯃꯤ ꯌꯥꯝꯅꯗꯤ ꯑꯩꯈꯣꯏꯒꯤ ꯀꯩꯔꯛ ꯀꯥꯗꯤ ꯍꯥꯏꯔꯔꯣꯏꯕꯀꯣ ꯑꯩꯈꯣꯏꯒꯤ ꯂꯥꯏꯒꯤ ꯁꯣꯏꯗꯅꯕ ꯃꯣꯏꯒꯤ ꯑꯩꯈꯣꯏꯒꯤ ꯑꯍꯟ ꯃꯔꯤ ꯃꯉꯥꯒꯨꯝꯕꯗꯤ ꯌꯥꯎꯍꯜꯂꯒ ꯑꯇꯩꯗꯤ ꯑꯩꯈꯣꯏ ꯏꯃꯨꯡꯒꯤ ꯃꯤꯗꯤ ꯌꯥꯝ ꯌꯥꯝꯖꯔꯦꯗꯅ ꯑꯩꯈꯣꯏ ꯏꯃꯨꯡꯗꯗ ꯃꯤ ꯅꯤꯝꯐꯨ ꯌꯥꯡꯈꯩꯃꯨꯛ ꯑꯗꯨꯝ ꯂꯩꯔꯦꯗꯅ ꯑꯃꯥꯏ ꯇꯧꯔꯒ ꯁꯤꯟꯒꯦ ꯇꯧꯕꯅꯦꯕ ꯑꯗꯨꯝ ꯃꯤ ꯌꯥꯡꯈꯩꯒꯤꯅ ꯍꯥꯏꯔꯁꯦꯕꯀꯣ ꯑꯗꯨ ꯇꯥꯗꯤ ꯅꯣꯏꯗꯒꯤ ꯍꯋꯥꯏꯖꯥꯔꯗꯣ ꯀꯌꯥꯃꯨꯛ ꯂꯧꯕ ꯌꯥꯒꯗꯒꯦ ꯑꯗꯣ ꯑꯗꯨꯕꯨꯖꯨ ꯈꯪꯅꯤꯡꯕ ꯑꯗꯣ ꯀꯃꯥꯏ ꯀꯃꯥꯏꯟ ꯇꯧꯕꯅꯣ ꯑꯗꯨꯝ ꯑꯩꯈꯣꯏꯅ ꯍꯌꯦꯡꯖꯦ ꯎꯁꯣꯞꯅꯤ ꯍꯥꯏꯔꯒ ꯍꯋꯥꯏꯖꯥꯔꯗꯣ ꯑꯗꯨꯝ ꯅꯨꯃꯤꯠꯇꯨꯗ ꯑꯗꯨꯝ ꯂꯧꯕ ꯌꯥꯕ꯭ꯔꯥ ꯅꯠꯇ꯭ꯔꯒ ꯅꯣꯡꯃ ꯋꯥꯠꯂꯤꯉꯩꯗꯒꯤ ꯂꯧꯅꯕ꯭ꯔꯥ ꯑꯗꯨꯒꯤ ꯑꯗꯨꯝꯇꯥ ꯈꯪꯅꯤꯡꯉꯦ ꯑꯥꯝꯇ ꯍꯪꯒꯦ ꯇꯧꯕ
ꯑꯣ ꯀꯩꯅꯣ ꯇꯧꯗꯣꯏꯅꯦ ꯑꯗꯨꯒꯤ ꯑꯗꯨꯃꯥꯏꯅ ꯁꯨꯝ ꯑꯩꯈꯣꯏꯖꯨ ꯑꯩꯈꯣꯏ ꯃꯥꯗꯣ ꯍꯋꯥꯏ ꯂꯣꯟꯕꯅꯤꯅ ꯑꯩꯈꯣꯏꯒꯤ ꯃꯤꯅ ꯁꯨꯝ ꯑꯗꯨꯃꯥꯏꯅ ꯎꯁꯣꯞꯀꯨꯝꯕ ꯑꯃ ꯄꯥꯡꯊꯣꯛꯄꯒꯤ ꯆꯥꯛꯆꯥ ꯍꯩꯖꯥꯟꯅꯕꯤ ꯄꯥꯡꯊꯣꯛꯅꯕꯖꯦ ꯑꯗꯨꯝ ꯍꯣꯏ ꯈꯤꯇꯪ ꯃꯥꯡꯖꯧꯅꯅ ꯄꯥꯎꯗꯤ ꯍꯥꯟꯅ ꯐꯥꯎꯔꯛꯑꯦꯕ ꯁꯤꯒꯤ ꯅꯨꯃꯤꯠꯇꯥ ꯆꯥꯔꯅꯤ ꯍꯥꯏꯕꯖꯦ ꯅꯛꯁꯜꯂꯛꯑꯀꯥꯟꯗ ꯑꯗꯨꯒ ꯅꯨꯃꯤꯠꯇꯨꯗ ꯑꯗꯨꯝ ꯂꯧꯗꯣꯏꯅꯦꯕ ꯅꯨꯃꯤꯠꯇꯨꯗ ꯑꯗꯨꯝ ꯍꯥꯏꯕꯗꯤ ꯊꯧꯗꯣꯛ ꯊꯣꯛꯄ ꯅꯨꯃꯤꯠꯇꯨꯗ ꯑꯗꯨꯝ ꯄꯤꯗꯣꯏꯅꯦꯕꯀꯣ ꯑꯗꯨꯗ ꯁꯨꯃꯥꯏꯅ ꯇꯧꯋꯦ ꯃꯤꯗꯣ ꯍꯣꯏ ꯌꯥꯡꯈꯩ ꯃꯨꯛꯀꯤꯅꯤ ꯑꯗꯒꯤ ꯃꯤ ꯆꯥꯝꯃꯃꯨꯛꯀꯤꯅꯤ ꯆꯅꯤꯒꯤ ꯍꯥꯏꯗ ꯑꯗꯨꯃꯥꯏꯅ ꯃꯥꯒꯤ ꯍꯋꯥꯏꯒꯤ ꯇꯣꯉꯥꯟꯕ ꯃꯥꯏ ꯂꯧꯒꯗꯕ ꯆꯥꯡꯗꯣ ꯂꯩꯒ꯭ꯔꯦ ꯑꯗꯣ ꯃꯤ ꯌꯥꯡꯈꯩꯃꯨꯛ ꯆꯥꯕꯒꯤꯗꯤꯅꯦ ꯑꯗꯨꯝ ꯍꯥꯏꯕꯗꯤ ꯑꯗꯨꯅ ꯄꯨꯔꯥ ꯄꯨꯔꯥ ꯃꯔꯨ ꯑꯣꯏꯅ ꯍꯤꯟꯖꯥꯡ ꯑꯣꯏꯗꯣꯏ ꯅꯠꯇꯕꯅꯤꯅ ꯃꯊꯦꯜ ꯑꯃ ꯑꯣꯏꯅ ꯍꯥꯞꯇꯣꯏꯅꯤꯅ ꯀꯩꯅꯣ ꯇꯧꯅꯤ ꯑꯩꯈꯣꯏꯒꯤ ꯑꯥ ꯀꯩꯕꯥ ꯃꯤ ꯌꯥꯡꯈꯩꯃꯨꯛ ꯑꯣꯏꯔꯛꯄꯅꯤꯅꯀꯣ ꯑꯩꯅ ꯁꯨꯝ ꯈꯟꯕꯗꯅꯦ ꯂꯨꯄꯥ ꯑꯗꯨꯝ ꯑꯗꯨꯝ ꯆꯍꯨꯝ ꯆꯥꯝꯃꯔꯤ ꯆꯅꯤ ꯆꯍꯨꯝꯒꯤ ꯑꯗꯨꯝ ꯀꯣꯟꯅꯅꯤ ꯈꯜꯂꯦ ꯑꯗꯨ ꯌꯥꯝꯕꯗꯣ ꯍꯣꯏ ꯈꯤꯇꯪ ꯃꯔꯥꯡ ꯀꯥꯏꯍꯟꯒꯦ ꯍꯥꯏꯔꯒꯗꯤ ꯃꯤ ꯌꯥꯡꯈꯩꯃꯨꯛꯀꯤꯗ ꯂꯨꯄꯥ ꯆꯝꯉꯥ ꯃꯨꯛꯀꯤꯗꯤ ꯃꯔꯥꯡ ꯀꯥꯏꯗꯣꯏꯅꯦꯕ ꯑꯗꯨꯒ ꯆꯅꯤ ꯆꯍꯨꯝꯅꯗꯤ ꯌꯥꯗꯤ ꯌꯥꯗꯣꯏꯅꯤ ꯃꯊꯦꯜ ꯑꯃ ꯍꯥꯞꯄ ꯍꯥꯏꯕꯗꯤ ꯑꯗꯨ ꯉꯥꯛꯇꯥ ꯃꯔꯨ ꯑꯣꯏꯅ ꯏꯟꯖꯥꯡꯗꯣ ꯑꯣꯏꯗ ꯃꯊꯦꯜ ꯑꯇꯩ ꯌꯥꯝꯃꯛꯄꯅꯤꯅꯀꯣ ꯑꯗꯨꯃꯥꯏꯅ ꯇꯧꯋꯦ ꯑꯗꯨꯒ ꯑꯈꯣꯏ ꯃꯥꯒꯤ ꯍꯋꯥꯏꯖꯨ ꯑꯗꯨꯝ ꯃꯤꯅ ꯌꯥꯝ ꯂꯧꯅꯩ ꯑꯗꯨꯃꯥꯏꯅ ꯇꯧꯕꯒꯤ ꯍꯥꯏꯕꯗꯤ ꯑꯩꯈꯣꯏ ꯂꯩꯀꯥꯏꯗꯖꯨ ꯍꯋꯥꯏ ꯌꯣꯟꯕꯤꯖꯦ ꯃꯣꯏ ꯑꯈꯣꯏ ꯃꯤ ꯃꯁꯤꯡ ꯅꯤꯄꯥꯟꯃꯨꯛ ꯂꯩꯌꯦ ꯑꯗꯨꯗ ꯍꯋꯥꯏ ꯍꯥꯎꯕꯖꯦ ꯑꯈꯣꯏ ꯃꯥꯒꯤꯅ ꯍꯥꯎꯋꯦꯅ ꯑꯗꯨꯝ ꯃꯌꯥꯝ ꯂꯧꯕ ꯂꯥꯛꯑꯦ ꯑꯗꯥ ꯁꯨꯝ ꯃꯄꯥꯟ ꯂꯝꯗ ꯊꯥꯕ ꯑꯣꯏꯔꯒꯁꯨ ꯑꯗꯣ ꯌꯥꯅꯤꯌꯦ ꯅꯛꯁꯜꯂꯛꯑꯀꯥꯟꯗꯅꯦ ꯑꯗꯨꯝ ꯅꯨꯃꯤꯠ ꯃꯔꯤ ꯃꯉꯥꯅꯤꯗ ꯉꯥꯏꯁꯜꯂꯛꯑꯀꯥꯟꯗ ꯍꯥꯏꯔꯛꯑꯁꯨ ꯌꯥꯏ ꯑꯗꯨꯗ ꯀꯥꯏꯗꯧꯕ ꯅꯨꯃꯤꯠꯇꯣ ꯑꯗꯨꯒꯤ ꯅꯣꯏꯒꯤ ꯊꯧꯗꯣꯛ ꯊꯣꯛꯇꯧ ꯅꯨꯃꯤꯠꯇꯨ ꯑꯣꯏꯔꯒꯗꯤ ꯅꯨꯃꯤꯠꯇꯨꯗ ꯑꯩꯅꯕꯨ ꯊꯤꯜꯂꯛꯑꯖꯨ ꯅꯠꯇ꯭ꯔꯒ ꯅꯣꯏ ꯑꯗꯣꯝꯗꯒꯤ ꯃꯤ ꯂꯧꯕ ꯂꯥꯛꯑꯁꯨ ꯑꯗꯨꯝ ꯌꯥꯗꯣꯏꯅꯦ ꯑꯗꯨꯒ ꯍꯣꯔꯦꯟ ꯑꯈꯣꯏ ꯃꯥꯗꯁꯨ ꯃꯤ ꯌꯥꯡꯈꯩꯃꯨꯛ ꯆꯥꯕꯒꯤ ꯍꯥꯏꯕꯗꯤ ꯌꯥꯡꯈꯩ ꯍꯨꯝꯐꯨꯃꯨꯛ ꯆꯥꯕꯒꯤ ꯀꯌꯥꯅ ꯌꯥꯒꯗꯒꯦ ꯍꯥꯏꯕꯗꯣ ꯑꯗꯨꯖꯨ ꯍꯪꯉ ꯈꯪꯕꯤꯔꯛꯀꯦ
ꯍꯣꯏ ꯍꯣꯏ ꯑꯗꯨꯝꯇꯥ ꯁꯣꯏꯗꯅꯕ ꯍꯥꯏꯕꯤꯌꯣ ꯑꯩꯅꯅꯦ ꯁꯨꯝ ꯆꯒꯦꯝ ꯄꯣꯝꯕ ꯑꯃ ꯍꯥꯞꯅꯤꯡꯕ ꯉꯁꯥꯏ ꯉꯥ ꯌꯥꯎꯔꯣꯏꯗꯕꯅꯦꯕꯀꯣ ꯑꯗꯨꯒꯤ ꯅ ꯆꯒꯦꯝ ꯄꯣꯝꯕ ꯑꯃ ꯍꯥꯞꯅꯤꯡꯕꯒꯤ ꯇꯧꯕꯅꯦꯕꯀꯣ ꯑꯗꯣ ꯅꯣꯏꯒꯤꯖꯦ ꯑꯥ ꯑꯩꯈꯣꯏꯒꯤ ꯉꯁꯤꯁꯦ ꯂꯣꯜꯂꯒ ꯅꯨꯃꯤꯠ ꯀꯌꯥꯅꯤ ꯂꯩꯔꯒ ꯀꯥꯏꯒꯦ ꯑꯗꯨꯕꯣ
ꯁꯨꯃꯥꯏꯅ ꯇꯧꯋꯦ ꯑꯥ ꯏꯟꯗꯝꯇꯥ ꯏꯟꯊꯝꯊꯥ ꯃꯅꯨꯡꯗꯗꯤ ꯅꯨꯃꯤꯠ ꯃꯔꯤ ꯅꯠꯇ꯭ꯔꯒ ꯅꯨꯃꯤꯠ ꯃꯉꯥꯅꯤ ꯃꯉꯥꯅꯤꯗꯤ ꯑꯗꯨꯝ ꯃꯔꯨ ꯑꯣꯏꯔꯦ ꯍꯥꯏꯕꯗꯤ ꯏꯪꯉꯛꯄ ꯃꯇꯝꯗꯗꯤ ꯏꯪꯉꯛꯄ ꯃꯇꯝꯗꯗꯤ ꯑꯣꯝꯕꯖꯦ ꯅꯨꯃꯤꯠ ꯃꯔꯤꯅꯤꯖꯦ ꯃꯄꯨꯡ ꯐꯥꯔꯒꯖꯨ ꯈꯤꯇꯪ ꯋꯥꯠꯄꯗꯧ ꯇꯧꯋꯦ ꯅꯨꯃꯤꯠ ꯃꯉꯥ ꯑꯁꯦꯡꯕꯗꯤ ꯅꯨꯃꯤꯠ ꯃꯉꯥꯅꯤꯃꯨꯛ ꯑꯣꯝꯃ ꯊꯝꯕ ꯑꯗꯨꯒ ꯀꯥꯂꯦꯟꯗꯗꯤ ꯅꯨꯃꯤꯠ ꯍꯨꯝꯅꯤꯒꯨꯝꯕꯗ ꯌꯥꯏ ꯌꯥꯝ ꯁꯥꯕ ꯃꯇꯝꯗꯗꯤ ꯑꯗꯨ ꯀꯥꯂꯦꯟꯒ ꯏꯪꯊꯝꯊꯥꯒ ꯍꯋꯥꯏ ꯁꯤꯠꯄꯒꯤ ꯆꯥꯡꯖꯦ ꯏꯟꯊꯝꯊꯥꯗꯅ ꯍꯦꯜꯂꯦꯕ ꯑꯃꯨꯛ ꯑꯗꯣ ꯀꯥꯂꯦꯟꯗꯗꯤ ꯁꯥꯔꯛꯄꯅꯤꯅ ꯍꯋꯥꯏꯁꯦ ꯆꯥꯔꯒꯁꯨ ꯃꯁꯤꯡ ꯌꯥꯝ ꯍꯜꯂꯦꯕ ꯑꯗꯨꯒ ꯏꯊꯝꯊꯥꯗꯗꯤ ꯀꯣꯛ ꯕꯤ ꯀꯩ ꯀꯩ ꯍꯣꯏ ꯍꯧꯖꯤꯛꯄꯨꯗꯤ ꯏꯟꯊꯝꯊꯥ ꯍꯥꯏꯕ ꯂꯩꯇ꯭ꯔꯦ ꯀꯥꯂꯦꯟ ꯍꯥꯏꯕ ꯂꯩꯇ꯭ꯔꯦ ꯑꯗꯨꯝ ꯄꯥꯡꯊꯣꯛꯇꯥ ꯊꯣꯛꯑꯦ ꯃꯅꯥ ꯃꯁꯤꯡꯁꯦ ꯑꯗꯣ ꯍꯪꯒꯥꯝꯒ ꯐꯖꯅ ꯊꯣꯛꯄ ꯃꯇꯝꯗ ꯑꯗꯒꯤ ꯍꯋꯥꯏ ꯑꯩꯈꯣꯏꯒꯤ ꯀꯩꯅꯣ ꯍꯥꯏꯇꯥꯔꯦꯀꯣ ꯎ ꯏꯪꯊꯝꯊꯥꯗꯅꯗꯤ ꯍꯦꯜꯂꯦ ꯍꯋꯥꯏ ꯍꯦꯟꯅ ꯆꯠꯄ ꯁꯤꯠꯄꯁꯦ
ꯍꯣꯏ ꯑꯗꯨꯕꯨꯗꯤ ꯆꯒꯦꯝ ꯄꯣꯝꯕꯗꯗꯤ ꯑꯗꯨꯝ ꯍꯪꯒꯥꯝ ꯑꯅꯧꯕ ꯀꯔꯤ ꯀꯔꯥꯁꯦ ꯍꯥꯞꯅꯩꯗꯅꯀꯣ ꯍꯋꯥꯏ ꯊꯔꯥꯛ ꯑꯗꯒꯤ ꯏꯀꯥꯏꯊꯕꯤ ꯑꯗ ꯍꯧꯖꯤꯛꯄꯨꯗꯤ ꯑꯗꯨꯝ ꯍꯪꯒꯥꯝ ꯑꯅꯧꯕꯁꯨ ꯈꯔ ꯊꯣꯛꯅꯔꯦꯕ ꯑꯗꯒꯤ ꯏꯀꯥꯏꯊꯕꯤꯁꯨ ꯊꯣꯛꯄ ꯃꯇꯝꯅꯤꯅ ꯀꯣ ꯑꯗꯨ ꯃꯇꯝ ꯃꯇꯥꯡꯗꯨ ꯆꯞ ꯆꯥꯔꯦꯕ ꯑꯗ ꯑꯩꯅ ꯁꯨꯝ ꯅꯤꯡꯁꯤꯡꯉꯛꯄ ꯑꯩ ꯅꯉꯣꯟꯗ ꯍꯋꯥꯏꯖꯥꯔꯗꯣ ꯑꯝꯇ ꯍꯪꯒꯦꯅ ꯑꯗꯨꯏꯗꯨꯒꯤ ꯑꯗꯨꯝ ꯍꯦꯛꯇ ꯀꯥꯎꯋꯦ ꯍꯥꯏꯕ ꯁꯨꯝ ꯑꯩꯈꯣꯏ ꯅꯨꯡꯛꯇꯤꯒꯤ ꯑꯗꯨꯝ ꯈꯪꯅꯔ ꯂꯩꯔꯒꯁꯨ ꯀꯣ ꯄꯥꯎ ꯐꯥꯎꯅꯔꯒꯁꯨ ꯑꯗꯨꯒꯨꯝꯕ ꯍꯪꯕꯗꯨꯗꯤ ꯍꯦꯛꯇꯥ ꯀꯥꯎꯊꯣꯛꯍꯧꯏ ꯍꯥꯏꯕ ꯑꯗꯨꯒꯤ ꯑꯩꯅ ꯃꯔꯣꯟꯗꯣ ꯈꯪꯒꯦꯅ ꯅꯪꯩꯅꯁꯨ ꯍꯣꯔꯦꯟ ꯏꯃꯥꯗ ꯁꯣꯏꯗꯅꯕ ꯑꯝꯇ ꯍꯥꯏꯕꯤꯔꯣ ꯑꯗꯨꯒ ꯑꯩꯉꯣꯟꯗ ꯑꯃꯨꯛ ꯄꯥꯎꯗꯣ ꯀꯣꯟꯅ ꯄꯤꯕꯤꯔꯛꯑꯣ
ꯌꯥꯅꯤꯌꯦ ꯑꯗꯨꯒꯤ ꯅꯞꯁꯜꯂ ꯍ ꯍꯣꯔꯦꯟꯁꯨ ꯍꯥꯏꯔꯛꯀꯦ ꯑꯗꯨꯒ ꯑꯃꯨꯛ ꯅꯞꯁꯜꯂꯛꯑꯀꯥꯟꯗ ꯍꯞꯇꯥꯃꯨꯛꯇꯪ ꯉꯥꯏꯔꯀꯥꯟꯗ ꯑꯗꯨꯝ ꯍꯥꯏꯔꯛꯑꯣ ꯌꯥꯅꯤ ꯑꯗꯨꯒ ꯀꯩꯅꯣꯁꯨ ꯇꯧꯕꯅꯦ ꯑꯩꯈꯣꯏꯒꯤ ꯆꯒꯦꯝ ꯄꯣꯝꯕꯁꯦ ꯑ ꯄ꯭ꯔꯃꯥꯟꯅꯤꯀꯣ ꯑ ꯍꯪꯒꯥꯝ ꯃꯅꯥꯁꯦ ꯐꯪꯗ꯭ꯔꯦ ꯈꯜꯂꯁꯦ ꯃꯇꯝ ꯅꯠꯇꯕꯤꯗ ꯃꯥ ꯂꯩꯇ ꯇꯔꯗꯤ ꯍꯋꯥꯏ ꯃꯇꯣꯟꯅ ꯁꯤꯟꯕ ꯌꯥꯏ ꯑꯗꯒꯤ ꯑꯩꯈꯣꯏꯒꯤ ꯎ ꯃꯪꯒ꯭ꯔꯥ ꯍꯥꯏꯗꯤ ꯃꯔꯤ ꯆꯠꯄꯤ ꯂꯩꯕꯥꯛꯇ ꯃꯔꯤ ꯆꯠꯄꯤ ꯃꯪꯒ꯭ꯔꯥ ꯃꯅꯥꯗꯣ ꯑꯗꯨꯁꯨ ꯌꯥꯝ ꯍꯥꯎꯕꯅꯦꯕ ꯑꯗꯨꯒ ꯄꯥꯜꯂꯛꯇꯣ ꯑꯗꯨꯁꯨ ꯑꯗꯨꯝ ꯌꯥꯏ ꯑꯗꯒꯤ ꯀꯩ ꯍꯥꯏꯅꯤ ꯃꯥꯒꯤ ꯍꯥꯞꯄ ꯌꯥꯕ ꯀꯩꯀꯩ ꯂꯩꯕꯅꯤ ꯍꯪꯒꯥꯝꯃꯛ ꯅꯠꯇ꯭ꯔꯒꯁꯨ ꯐꯪꯗ꯭ꯔꯒꯁꯨ ꯍꯥꯞꯄ ꯌꯥꯕ ꯄꯣꯠꯁꯦ ꯑꯗꯨꯒ ꯃꯆꯜꯁꯦ
ꯑꯗꯣ ꯆꯤꯟꯗꯕꯨꯗꯤ ꯆꯒꯦꯝ ꯄꯣꯝꯕ ꯍꯥꯏꯕ ꯆꯒꯦꯝ ꯄꯣꯝꯕꯗꯤ ꯑꯗꯨꯝ ꯃꯆꯜ ꯃꯑꯣꯡ ꯃꯥꯟꯗꯅ ꯆꯪꯕꯅꯦꯕ ꯊꯥꯡꯒꯩ ꯁꯦꯡꯅ ꯉꯥ ꯑꯃ ꯊꯣꯡꯈꯤꯕꯅꯤꯅ ꯃꯆꯜ ꯀꯣꯝꯕꯅꯦꯕꯀꯣ ꯑꯗꯨꯅ ꯆꯒꯦꯝ ꯄꯣꯝꯕꯁꯦ ꯄꯥꯡ ꯄꯥꯡ ꯄꯣꯝꯅꯗ꯭ꯔꯤꯁꯦ ꯃꯥꯒꯤ ꯁꯦꯝꯕ ꯁꯥꯕ ꯃꯆꯜ ꯆꯪꯕꯗꯣ ꯈꯨꯠ ꯆꯪꯕꯗꯣ ꯑꯗꯨ ꯄꯩꯁꯥꯁꯨ ꯃꯑꯣꯡ ꯃꯥꯟꯗꯅ ꯑꯗꯨꯅꯕꯨ ꯍꯦꯟꯅ ꯆꯪꯉꯦ ꯍꯥꯏꯅꯤ ꯐꯖꯅ ꯄꯣꯝꯒꯦ ꯈꯜꯂꯛꯑꯒꯗꯤ ꯑꯗꯨꯃꯥꯏꯅꯗꯤ ꯍꯥꯏꯌꯦ ꯑꯩꯈꯣꯏ ꯃꯥ ꯍꫭꯏꯅꯒꯗꯤ
ꯃꯥꯅꯤ ꯃꯥꯅꯤ ꯑꯗꯨꯗꯤ ꯆꯒꯦꯝ ꯄꯣꯝꯕꯗꯤ ꯌꯥꯝ ꯃꯆꯟ ꯃꯌꯥꯝꯅ ꯆꯪꯉꯤ ꯍꯥꯏꯕꯅꯤ ꯑꯗꯩ ꯑꯩꯈꯣꯏꯅ ꯀꯩꯒꯨꯝꯕ ꯉꯥ ꯆꯥꯛꯇꯣ ꯍꯥꯞꯄ ꯌꯥꯕ ꯑꯣꯏꯔꯒꯗꯤ ꯑꯗꯨꯝ ꯉꯥ ꯆꯥꯛꯁꯨ ꯃꯌꯥꯝ ꯍꯥꯞꯅꯩꯕ ꯑꯗꯩ ꯈꯥꯖꯤꯡꯒꯁꯨ ꯌꯥꯝ ꯍꯥꯞꯅꯕꯅꯦ ꯑꯗꯒꯤ ꯇꯦꯛꯇꯥ ꯃꯅꯥ ꯇꯦꯛꯇꯥ ꯄꯥꯝꯕꯤꯒꯤ ꯃꯅꯥꯗꯣ ꯑꯗꯨꯒꯁꯨ ꯌꯥꯝ ꯍꯥꯞꯅꯕꯅꯦꯕ ꯑꯗꯨꯕꯨꯗꯤ ꯌꯥꯝ ꯃꯈꯜ ꯃꯈꯜ ꯌꯥꯝ ꯂꯩꯕꯖꯥꯅꯤꯗ ꯑꯗꯨ ꯑꯩꯈꯣꯏꯅ ꯈꯪꯗꯕ ꯃꯌꯥꯝ ꯑꯃꯁꯨ ꯌꯥꯎꯔꯝꯗꯣꯏꯅꯤ ꯃꯅꯥ ꯃꯁꯤꯡꯁꯨ ꯍꯥꯞꯄ ꯌꯥꯕ ꯃꯌꯥꯝ ꯑꯃ ꯑꯗꯨ ꯈꯪꯗꯦ ꯑꯗꯨ ꯇꯝꯇꯦ ꯃꯣꯏꯅ ꯍꯌꯦꯡ ꯆꯥꯛ ꯊꯣꯡꯒꯗꯧꯕ ꯃꯤꯗꯨꯅ ꯃꯥꯏ ꯊꯣꯡꯖꯈꯒꯔꯅꯤ ꯑꯗꯨꯗꯤ ꯃꯣꯏꯅ ꯑꯩꯈꯣꯏꯗ ꯍꯥꯏꯔꯛꯀꯗꯕꯅꯤ ꯁꯤ ꯂꯩꯕꯤꯔꯝꯃꯨ ꯁꯤ ꯂꯩꯕꯤꯔꯝꯃꯨꯗꯨ ꯂꯩꯔꯒ ꯃꯣꯏꯅ ꯊꯣꯡꯖꯗꯧꯅꯤ ꯑꯗꯨꯗ ꯍꯋꯥꯏꯖꯥꯔꯗꯣ ꯑꯩꯅ ꯀꯌꯥꯃꯨꯛ ꯁꯤꯟꯕ ꯌꯥꯒꯗꯒꯦꯗꯣ ꯑꯩꯅ ꯈꯪꯅꯤꯡꯕꯒꯤꯅꯤꯗ ꯑꯗ ꯃꯣꯏꯅꯁꯨ ꯍꯌꯦꯡ ꯍꯥꯏꯕꯨꯗꯤ ꯍꯥꯏꯔꯛꯀꯅꯦꯕꯀꯣ ꯆꯥꯛ ꯊꯣꯡꯗꯧꯔꯤꯕ ꯃꯣꯏꯒꯤ ꯐꯨ ꯍꯧꯗꯧꯕ ꯀꯥꯡꯕꯨ ꯑꯗꯨꯅꯁꯨ ꯑꯦ ꯅꯣꯏ ꯍꯋꯥꯏꯖꯥ ꯃꯌꯣꯝ ꯁꯤ ꯂꯧꯔꯝꯃꫭ ꯅꯠꯇ꯭ꯔꯒ ꯂꯝ ꯁꯝꯗ ꯂꯨꯄꯥ ꯆꯍꯨꯝꯒꯤ ꯂꯧꯔꯝꯃꫭ ꯆꯥꯝꯃꯔꯤꯒꯤ ꯂꯧꯔꯝꯃꫭ ꯃꯣꯏꯅ ꯁꯣꯏ ꯍꯥꯏꯔꯛꯀꯅꯤꯗꯅ ꯑꯗꯨꯗꯤ ꯍꯥꯏꯔꯛꯀꯅꯤ ꯑꯗ ꯑꯩꯅ ꯅꯣꯏꯗ ꯁꯨꯝ ꯅꯣꯏꯅꯁꯨ ꯅ ꯅꯣꯏꯅꯁꯨ ꯑꯗꯨꯒꯤ ꯋꯥꯈꯜꯗꯤ ꯂꯩꯔꯝꯒꯅꯤꯗ ꯅꯣꯏꯅ ꯁꯨꯝ ꯅꯣꯏꯅꯁꯨ ꯍꯋꯥꯏꯖꯥꯔꯗꯨ ꯂꯣꯜꯂꯕꯅꯤꯅ ꯃꯤꯅ ꯁꯨꯝ ꯁꯤꯡꯉꯛ ꯈꯣꯠꯂꯛꯄꯒꯤꯗꯨꯗ ꯅꯣꯏꯗ ꯋꯥꯈꯜ ꯂꯩꯔꯝꯒꯅꯤ ꯑꯩꯅ ꯁꯨꯝ ꯍꯪꯉꯛꯄꯅꯤꯗ ꯈꯪꯅꯤꯡꯕꯒꯤ
ꯎꯝ ꯂꯩꯌꯦ ꯌꯥꯅꯤ ꯅꯛꯁꯜꯂꯛꯑꯀꯥꯟꯗ ꯑꯗꯨꯝ ꯄꯥꯎ ꯐꯥꯎꯅꯁꯦ ꯃꯊꯪ ꯊꯥꯒꯤꯗ ꯍꯥꯅꯦ ꯍꯥꯏꯕꯅꯤꯅ ꯑꯗꯣ ꯀꯩꯅꯣ ꯇꯧꯋꯦ ꯎꯝ ꯍꯋꯥꯏꯖꯥꯔꯒꯤ ꯍꯥꯎꯕ ꯍꯥꯏꯔꯒꯗꯤ ꯎꯝ ꯃꯥꯁꯦ ꯑꯗꯨꯝ ꯉꯥ ꯆꯥꯛ ꯊꯥꯛꯑꯒ ꯆꯒꯦꯝꯄꯣꯝꯕꯁꯨ ꯍꯥꯎꯔꯦ ꯑꯗꯒꯤ ꯑꯃꯨꯛ ꯀꯩꯕ ꯑꯩꯈꯣꯏꯒꯤ ꯉꯥ ꯊꯥꯛ ꯇꯕꯤꯗ ꯃꯦꯔꯥꯃꯦꯁꯇ ꯍꯥꯏꯇꯥꯔꯦ ꯉꯥ ꯆꯥꯛ ꯊꯥꯛꯇꯕꯤꯗ ꯄꯣꯝꯃꯁꯨ ꯑꯗꯨꯝ ꯍꯥꯎꯋꯤ ꯑꯗꯣ ꯀꯩꯅꯣꯗꯤ ꯈꯪꯕ꯭ꯔꯥ ꯍꯋꯥꯏꯖꯥꯔꯒꯤ ꯃꯥꯒꯤ ꯆꯥꯕꯒꯤ ꯆꯒꯦꯝ ꯄꯣꯝꯕ ꯉꯥꯛꯇ ꯅꯠꯇꯕ ꯁꯨꯝ ꯃꯥꯒꯤ ꯍꯋꯥꯏꯖꯥꯔꯁꯤꯅ ꯁꯨꯝ ꯊꯣꯡꯉ ꯆꯥꯕ ꯑꯥꯏꯇꯦꯝ ꯊꯣꯛꯄ ꯌꯥꯕꯁꯦ ꯑꯗꯨꯝ ꯑꯇꯩ ꯑꯇꯣꯞ ꯑꯇꯣꯞꯄꯁꯨ ꯑꯗꯨꯝ ꯈꯪꯕ꯭ꯔꯥ ꯍꯥꯏꯕꯗꯤ ꯍꯣꯏ ꯀꯣꯕꯤ ꯍꯪꯒꯥꯝ ꯁꯨꯝ ꯊꯣꯡꯕꯗꯁꯨ ꯊꯥꯛꯅꯩꯗꯅꯀꯣ ꯑꯇꯣꯞ ꯑꯇꯣꯞꯄ ꯏꯟꯖꯥꯡꯗꯖꯨ ꯑꯗꯨ ꯅꯠꯇꯕ ꯌꯦꯟꯗꯦꯝ ꯃꯔꯨ ꯊꯣꯡꯕꯒꯩ ꯃꯌꯥꯝ ꯊꯥꯛꯅꯩ ꯀꯣ ꯑꯗꯨ ꯅꯠꯇꯕꯤꯗ ꯍꯋꯥꯏꯖꯥꯔꯁꯦ ꯑꯇꯣꯞꯄ ꯆꯥꯕꯒꯤ ꯅꯤꯌꯣꯝ ꯁꯤꯁꯇꯦꯝ ꯈꯔ ꯂꯩꯌꯦꯕ ꯆꯒꯦꯝ ꯄꯣꯝꯕ ꯅꯠꯇꯕ ꯑꯇꯩ ꯑꯊꯣꯡꯕ ꯃꯈꯜꯗꯨꯗꯤ ꯈꯪꯕ꯭ꯔꯕ
ꯑꯗꯣ ꯑꯩꯈꯣꯏꯅ ꯎꯝ ꯀꯪꯍꯜꯂꯒ ꯑꯗꯨꯝ ꯆꯥꯕꯁꯨ ꯈꯪꯉꯤꯀꯣ ꯑꯗꯨꯃ ꯑꯗꯒꯤ ꯀꯪꯍꯟꯗ ꯀꯪꯍꯜꯂꯒ ꯆꯥꯕꯗꯨꯃ ꯈꯪꯉꯦ ꯑꯗ ꯅꯪ ꯉꯁꯥꯏ ꯊꯣꯡꯉ ꯊꯣꯡꯉ ꯄꯜꯂꯒ ꯀꯩꯅꯣ ꯄꯥꯟꯒ ꯍꯋꯥꯏꯖꯥꯔ ꯊꯣꯡꯕꯁꯨ ꯌꯥꯝ ꯆꯥꯟꯅꯩꯀꯣ ꯑꯗꯨꯝꯕꯁꯨ ꯍꯥꯎꯔꯦ ꯑꯗꯒꯤ ꯑꯇꯩ ꯀꯩ ꯀꯩ ꯂꯩꯔꯤ ꯑꯆꯥꯔ ꯁꯦꯝꯕꯗꯨꯁꯨ ꯑꯗꯨꯁꯨ ꯆꯥꯔꯦꯀꯣ ꯍꯋꯥꯏꯖꯥꯔꯗꯣ ꯑꯗꯒꯤ ꯍꯋꯥꯏꯖꯥꯔꯒꯤꯗꯤ ꯃꯈꯟꯕꯨꯗꯤ ꯌꯥꯝꯅꯕꯨꯗꯤ ꯂꯩꯕ ꯃꯥꯜꯂꯦ ꯑꯩꯈꯣꯏꯅ ꯈꯪꯗꯕ ꯃꯔꯛꯁ ꯃꯌꯥꯝꯁꯨ ꯂꯩꯔꯝꯒꯅꯤ ꯑꯗꯣ ꯅꯪꯗꯤ ꯈꯪꯉꯝꯒꯅꯤ ꯈꯪꯉꯦ ꯍꯥꯏꯔꯛꯎ
ꯂꯩꯌꯦ ꯑꯗꯒꯤ ꯃꯦꯠꯂꯒ ꯆꯥꯕꯁꯨ ꯌꯥ ꯔꯦ ꯑꯗꯒꯤ ꯍꯋꯥ ꯑꯩꯈꯣꯏꯒꯤ ꯑꯥ ꯀꯥꯡꯉꯧ ꯍꯥꯏꯕꯗꯤ ꯃꯔꯣꯏ ꯅꯥꯀꯨꯞꯄꯤꯒ ꯉꯧꯔꯁꯨ ꯑꯗꯨꯝ ꯍꯥꯎꯕꯅꯦ ꯑꯗꯒꯤ ꯑꯃꯨꯛ ꯍꯋꯥꯏꯖꯥꯔꯁꯦ ꯑꯩꯈꯣꯏꯒꯤ ꯀꯩꯅꯣ ꯍꯥꯏꯇꯥꯔꯦ ꯎꯝ ꯑꯥ ꯃꯦꯠꯄ ꯃꯇꯝꯗꯅꯦ ꯃꯍꯤ ꯏꯁꯤꯡ ꯍꯥꯞꯄꯒ ꯑꯗꯨꯝ ꯃꯍꯤ ꯅꯥꯏꯅ ꯃꯦꯠꯂꯒ ꯑꯗꯨꯝ ꯆꯥꯛꯀ ꯇꯣꯠꯂ ꯆꯥꯕꯁꯨ ꯌꯥꯏ ꯑꯗꯒꯤ ꯍꯋꯥꯏꯖꯥꯔ ꯊꯣꯡꯕꯅ ꯑꯃꯁꯨ ꯂꯩꯌꯦꯕ ꯆꯒꯦꯝꯄꯣꯝꯕ ꯅꯠꯇꯕ ꯍꯋꯥꯏꯖꯥꯔ ꯊꯣꯡꯕ ꯍꯥꯏꯁꯤꯅꯅꯦ ꯑꯂꯨꯁꯦ ꯈꯔ ꯉꯥ ꯁꯦꯝꯕꯩ ꯑꯩꯈꯣꯏꯒꯤ ꯊꯣꯡꯕꯩ ꯇꯥꯏꯐꯇ ꯈꯔ ꯀꯨꯞꯂꯞ ꯀꯨꯞꯂꯞ ꯑꯃ ꯂꯩꯕꯗꯣ ꯑꯗꯨꯃꯥꯏꯅ ꯀꯨꯞꯄꯒ ꯃꯣꯔꯣꯛ ꯑꯇꯦꯛꯄꯅꯦ ꯃꯔꯣꯏ ꯅꯥꯀꯨꯞꯄꯤꯅꯦ ꯑꯗꯨꯃꯥꯏꯅ ꯉꯥ ꯑꯌꯥꯏꯕ ꯀꯩꯀꯩ ꯍꯥꯞꯄꯀꯥꯟꯗ ꯊꯣꯡꯕ ꯑꯃꯁꯨ ꯂꯩꯕ ꯍꯋꯥꯏꯖ꯭ꯥꯔ ꯊꯣꯡꯕꯅ ꯑꯗꯨꯁꯨ ꯌꯥꯝ ꯍꯥꯎꯋꯦꯕ ꯍꯋꯥꯏꯖ꯭ꯔ ꯆꯒꯦꯝ ꯄꯣꯝꯕ ꯅꯠꯇꯕ ꯑꯗꯨꯗꯤ ꯆꯥꯔꯕ
ꯆꯔꯦ ꯑꯗꯨꯗꯣ ꯑꯅꯤꯔꯛ ꯑꯅꯤꯔꯛ ꯑꯍꯨꯝꯂꯛ ꯀꯨꯝꯕ ꯆꯥꯔꯝꯃꯅꯤ ꯍꯥꯎꯋꯦ ꯑꯗꯨꯁꯨ ꯌꯥꯝꯅ ꯍꯋꯥꯏꯖ꯭ꯔ ꯊꯣꯡꯕꯅ ꯑꯗꯨꯖꯨ ꯑꯗꯨꯁꯨ ꯌꯥꯝ ꯍꯥꯎꯋꯦ ꯆꯥꯒꯦꯝꯄꯣꯝꯕ ꯅꯠꯇꯕꯤꯗ ꯑꯩ ꯉꯁꯥꯏ ꯑꯗꯨ ꯅꯤꯡꯖꯪꯗ꯭ꯔꯤꯅꯤꯅꯦ
ꯎꯝ ꯑꯗꯒꯤ ꯃꯥꯁꯦ ꯀꯩꯅꯣ ꯇꯧꯔ ꯑꯗꯒꯤ ꯀꯅꯥꯒꯨꯝꯕ ꯈꯔꯗꯤꯅꯦ ꯀꯩꯅꯣ ꯇꯧꯕꯁꯨ ꯂꯩ ꯍꯥꯏꯕ ꯍꯋꯥꯏꯁꯦ ꯑꯀꯪꯕ ꯑꯣꯏꯅ ꯀꯪꯍꯜꯂ ꯊꯝꯕꯁꯦ ꯃꯪꯒꯟ ꯁꯥꯏꯕꯗꯧꯅ ꯀꯣꯗ꯭ꯔꯣꯛ ꯀꯣꯗ꯭ꯔꯣꯛ ꯑꯃꯅꯤ ꯁꯥꯏꯕꯁꯨ ꯂꯩꯔꯤꯌꯦ ꯍꯥꯎꯋꯦ ꯀ ꯍꯥꯏ ꯑꯗꯒꯤ ꯆꯥꯛ ꯆꯥꯕꯗꯁꯨ ꯑꯗꯨꯝ ꯃꯣꯔꯣꯛ ꯃꯦꯠꯄꯒ ꯑꯀꯪꯕ ꯑꯗꯨꯝ ꯆꯥꯕ ꯃꯤꯁꯨ ꯂꯩ ꯃꯥ ꯃꯥꯒꯤ ꯁꯤꯗꯤ ꯆꯥꯅꯤꯡ ꯆꯥꯅꯤꯡꯕ ꯃꯈꯥ ꯄꯣꯜꯂꯦꯗ ꯍꯥꯏꯕꯗꯤ ꯁꯨꯃꯥꯏꯅ ꯆꯥꯒꯦ ꯁꯨꯃꯥꯏꯅ ꯆꯥꯒꯦ ꯍꯥꯏꯕꯁꯦ ꯑꯗꯨꯒ ꯀꯩꯅꯣꯁꯨ ꯑꯩꯈꯣꯏꯒꯤ ꯍꯋꯥꯏ ꯍꯥꯎꯕ ꯑꯣꯔ ꯍꯥꯎꯇꯕ ꯀꯩꯅꯣꯁꯦ ꯑꯩꯈꯣꯏꯒꯤ ꯃꯔꯤ ꯆꯠꯄ ꯆꯠꯇꯕ ꯑꯗꯨꯝ ꯂꯣꯟꯕꯒꯤ ꯃꯈꯥ ꯅꯤꯌꯣꯝꯁꯨ ꯄꯣꯜꯂꯦ ꯑꯗꯨꯒ ꯀꯩꯅꯣ ꯇꯧꯕꯁꯨ ꯑꯈꯣꯏꯒꯤ ꯍꯋꯥꯏꯖꯥꯔ ꯀꯥ ꯍꯦꯟꯅ ꯈꯤꯇꯪ ꯀꯨꯏꯅ ꯊꯝꯖꯟꯗꯣ ꯃꯅꯝ ꯀꯥꯍꯦꯟꯅ ꯆꯦꯜꯂꯛꯄ ꯆꯦꯜꯂꯛꯇꯕꯁꯦ ꯑꯩꯈꯣꯏꯒꯤ ꯁꯨꯝ ꯁꯤꯖꯤꯟꯅꯔꯤꯕ ꯑꯗꯒꯤ ꯊꯝꯃꯤꯕꯀꯣ ꯑꯗꯨꯒꯤ ꯃꯈꯥꯁꯨ ꯌꯥꯝ ꯄꯣꯜꯂꯦꯕ
ꯑꯗꯨ ꯅꯣꯏꯒꯤꯗꯤ ꯑꯩꯈꯣꯏꯒꯤ ꯍꯋꯥꯏꯖꯥ ꯂꯣꯟꯕ ꯃꯇꯝꯗ ꯍꯋꯥꯖꯥꯔ ꯂꯣꯟꯅꯕꯒꯤ ꯃꯥꯒꯤ ꯃꯅꯥ ꯑꯩꯈꯣꯏꯒꯤ ꯑꯁꯤ ꯍꯩꯕꯣꯡ ꯀꯥꯅ ꯍꯥꯏꯕ ꯄꯥꯝꯕꯤꯗꯨꯒꯤ ꯃꯅꯥꯗꯨꯅꯖꯨ ꯍꯥꯞꯄꯒ ꯑꯣꯝꯃꯒ ꯊꯝꯅꯩꯗꯅ ꯑꯗꯣ ꯑꯗꯨꯒꯤ ꯑꯗꯨꯒꯤ ꯃꯅꯥꯗꯣ ꯀꯩꯒꯨꯝꯕ ꯐꯪꯗ꯭ꯔꯀꯥꯟꯗꯗꯤ ꯅꯣꯏꯗꯤ ꯀꯩꯅꯣ ꯑꯣꯝꯒꯦꯕ
ꯑꯁꯤꯕꯧ ꯃꯅꯥꯗꯨ ꯐꯪꯗ ꯐꯪꯗ꯭ꯔꯒꯗꯤ ꯊꯨꯝꯃꯣꯛꯇ ꯑꯈꯣꯏꯒꯤ ꯑꯥꯎ ꯀꯩꯅꯣꯗꯣ ꯎꯝ ꯀꯩꯅꯣ ꯀꯩꯕꯥ ꯑ ꯐꯤ ꯇꯧꯔꯒꯅꯦ ꯑꯩꯈꯣꯏꯒꯤ ꯂꯥꯅ ꯌꯣꯝꯃꯁꯨ ꯌꯥꯏꯕ ꯂꯥꯁꯤ ꯊꯝꯃꯒ ꯌꯣꯝꯃꯁꯨ ꯌꯥꯏ ꯑꯗꯩ ꯅꯠꯇ꯭ꯔꯒꯅ ꯄꯣꯂꯥꯡꯖꯤꯗ ꯆꯔꯨꯖꯤ ꯐꯖꯅ ꯃꯀꯣꯟ ꯀꯣꯜꯂꯒ ꯍꯥꯞꯄꯤꯔꯦꯗꯅ ꯑꯗꯨꯏ ꯃꯊꯛꯇ ꯐꯤ ꯍꯥꯞꯄꯦꯅ ꯐꯤꯖꯤ ꯃꯊꯛꯇ ꯍꯋꯥꯏꯖꯥꯔ ꯑꯗꯨꯝ ꯍꯥꯞ ꯄꯥꯛ ꯑꯇꯩ ꯀꯩꯝ ꯌꯥꯎꯗꯕꯤꯗ ꯑꯗꯨꯁꯨ ꯌꯥꯏ ꯃꯥꯒꯤ ꯃꯈꯟ ꯃꯈꯜ ꯂꯩꯒꯔꯦ ꯑꯗꯨꯒꯤꯗꯤ ꯑꯗꯨꯒ ꯑꯃꯨꯛ ꯍꯨꯖꯤꯛꯀꯤ ꯍꯝ ꯑꯁꯤ ꯍꯩꯕꯣꯡ ꯃꯅꯥ ꯍꯥꯏꯕꯗꯣ ꯑꯗꯨꯅ ꯀꯨꯞꯄꯁꯨ ꯌꯥꯔꯦ ꯅꯠꯇ꯭ꯔꯒꯅ ꯑꯗꯨꯒꯤ ꯃꯍꯨꯠꯇ ꯑꯍꯥꯟꯕꯗ ꯍꯧꯖꯤꯛꯀꯤ ꯊꯨꯃꯣꯛꯁꯤꯗ ꯍꯥꯟꯅ ꯆꯔꯨꯒꯨꯝꯕ ꯊꯥꯔꯖꯨ ꯅꯠꯇ꯭ꯔꯒꯅ ꯑꯩꯈꯣꯏꯒꯤ ꯐꯤ ꯑꯃꯣꯟꯕ ꯃꯌꯥꯝ ꯊꯥꯔꯦ ꯈꯜꯂꯣꯕ ꯑꯗꯨꯒ ꯐꯤꯖꯦ ꯊꯥꯔꯦꯗꯅ ꯐꯤꯒꯤ ꯃꯊꯛꯇ ꯂꯥꯖꯤ ꯊꯥꯔꯀꯥꯟꯗ ꯍꯋꯥꯏ ꯍꯩꯖꯤꯜꯂꯀꯥꯟꯗ ꯂꯥꯅ ꯀꯨꯞꯁꯜꯂꯒ ꯐꯤꯁꯦ ꯀꯨꯞꯁꯟꯕ ꯑꯗꯨꯃꯥꯏ ꯑꯣꯝꯒꯤꯕꯁꯨ ꯌꯥꯏ ꯑꯗꯨꯒ ꯄꯣꯂꯥꯡꯖꯤꯗ ꯆꯔꯨ ꯍꯥꯞꯄ ꯃꯇꯨꯡꯗ ꯐꯤ ꯐꯕꯖꯦ ꯍꯥꯞꯄꯦꯗꯅ ꯍꯋꯥꯏ ꯍꯥꯞꯄ ꯌꯥꯕ ꯐꯤ ꯑꯐꯕ ꯑꯁꯦꯡꯕꯖꯦ ꯑꯗꯨ ꯍꯥꯞꯄ ꯃꯇꯝꯗ ꯐꯖꯅ ꯌꯣꯝꯖꯟꯒ꯭ꯔꯒ ꯈ꯭ꯋꯥꯏ ꯃꯊꯛꯇ ꯕꯣꯔꯥꯒꯨꯝꯕꯅ ꯀꯨꯞꯁꯜꯂꯒ ꯑꯗꯨꯝ ꯅꯤꯅꯤ ꯍꯨꯝꯅꯤꯌꯣ ꯃꯔꯤꯅꯤꯗ ꯑꯗꯨꯝ ꯑꯣꯝꯃ ꯊꯝꯒꯤꯗꯣꯏꯅꯦꯕ ꯑꯗꯨꯒ ꯍꯥꯏꯗꯣꯔꯛꯄꯗ ꯑꯗꯨꯝ ꯌꯥꯝ ꯐꯖꯅ ꯂꯩꯔꯝꯃꯅꯤ ꯐꯖꯅ ꯃꯔꯣꯛꯀ ꯀꯥꯔꯒ ꯑꯗꯨꯝ ꯃꯔꯣꯛ ꯀꯥꯕꯗꯨꯅꯦꯕ ꯌꯥꯝ ꯍꯥꯎꯔꯤꯖꯦ ꯍꯋꯥꯏꯗ
ꯑꯗꯣ ꯑꯩꯅ ꯈꯟꯕꯗꯗꯤꯀꯣ ꯎꯝ ꯍꯣꯏ ꯅꯣꯏꯅꯕꯨꯗꯤ ꯍꯦꯟꯅ ꯈꯪꯉꯝꯗꯣꯏꯅꯤ ꯑꯗꯨꯝ ꯃꯥ ꯃꯁꯥꯒꯤ ꯃꯥꯥꯈꯥ ꯃꯁꯥꯒꯤ ꯉꯁꯥꯏꯒꯤ ꯍꯋꯥꯏꯖꯥꯔ ꯃꯅꯥꯅ ꯍꯥꯏꯅꯔ ꯈꯪꯅꯔꯤꯗꯅꯀꯣ ꯑꯁꯤ ꯍꯩꯕꯣꯡꯒꯤ ꯃꯅꯥꯁꯦ ꯑꯗꯨꯒꯤꯗꯨꯅ ꯍꯥꯞꯄꯒ ꯑꯣꯝꯕꯗꯨꯅꯗꯤ ꯍꯦꯟꯅ ꯃꯍꯥꯎ ꯂꯩꯔꯕ ꯂꯩꯕ꯭ꯔꯕ
ꯍꯣꯏ ꯑꯗꯨꯁꯨ ꯍꯥꯎꯋꯦ ꯑꯗꯨꯅꯕꯨꯗꯤ ꯍꯦꯜꯂꯦ ꯑꯗꯨ ꯍꯦꯜꯂꯦ ꯍꯥꯏꯁꯦ ꯑꯗꯨꯝ ꯅꯤꯌꯣꯝ ꯁꯤꯁꯇꯦꯝ ꯃꯥꯒꯤ ꯇꯥꯏꯃꯤꯡ ꯑꯃ ꯂꯩ ꯌꯥꯝ ꯏꯪꯗꯒ꯭ꯔꯗꯤ ꯏꯪ ꯏꯪꯗ꯭ꯔꯤꯉꯩꯗ ꯑꯣꯝꯕ ꯁꯥꯔꯀꯥꯟ ꯑꯣꯝꯕꯒ ꯃꯥꯒꯤ ꯇꯥꯏꯃꯤꯡ ꯇꯥꯟꯖꯥ ꯑꯃ ꯂꯩꯕ ꯑꯗꯨ ꯁꯣꯏꯔꯒꯗꯤ ꯈꯤꯇꯪ ꯃꯍꯥꯎꯗꯣ ꯑꯗꯨꯝ ꯊꯩꯅꯩ ꯑꯗ ꯁꯨꯃꯥꯏ ꯇꯧꯒꯦ ꯑꯩꯖꯨ ꯅꯤꯡꯁꯤꯡꯉꯤꯉꯩꯁꯤꯗ ꯑꯩꯈꯣꯏ ꯃꯥꯗ ꯇ ꯍꯪꯉꯝꯒꯦ ꯍꯥꯏꯕꯗꯤ ꯃꯊꯪ ꯊꯥꯒꯤꯗ ꯁꯨꯃꯥꯏꯅ ꯎꯁꯣꯞꯀꯤ ꯑꯃ ꯍꯥꯏꯒꯗꯧꯕ ꯂꯩ ꯃꯤ ꯌꯥꯡꯈꯩ ꯍꯨꯝꯐꯨꯃꯨꯛ ꯆꯥꯅꯤ ꯀꯌꯥ ꯀꯌꯥꯅꯣ ꯑꯗꯨꯗꯣ ꯍꯪꯉꯒ ꯍꯥꯏꯔꯛꯀꯦ
ꯍꯣ ꯍꯣꯏ ꯐꯔꯦ ꯐꯔꯦ
ꯍꯣꯏ ꯍꯣꯏ ꯊꯝꯃꯦ ꯊꯝꯃꯦ